ꯑꯧ꯫
ꯑꯣ ꯇꯥꯏꯌꯦ꯫
ꯑꯧ ꯇꯥꯏꯌꯦ꯫
ꯀꯩꯗꯧꯔꯤꯒꯦ ꯆꯥꯛ ꯊꯣꯡꯉꯦ꯫
ꯍꯥ ꯆꯥꯛ ꯊꯣꯡꯉꯤꯌꯦ꯫
ꯍꯣꯏ꯫
ꯉꯜꯂꯤꯌꯦ
ꯉꯟꯅ ꯆꯥꯕꯅꯦ ꯑꯩꯈꯣꯏꯗꯤ
ꯀꯔꯤ ꯃꯊꯦꯟ ꯊꯣꯡꯉꯒꯦ
ꯍꯋꯥꯏ ꯊꯣꯡꯒꯦ ꯈꯜꯂꯤꯌꯦ
ꯎꯝ ꯔꯦꯟ ꯂꯩꯔꯣ
ꯎꯝꯍꯨꯝ ꯌꯨꯝꯗ
ꯑꯣ ꯀꯩꯅꯣ ꯆꯥꯛ ꯉꯜꯂꯤꯗꯤ
ꯑꯩꯈꯣꯏꯁꯦ ꯄꯨꯡ ꯁꯤꯛꯁ ꯑꯗꯨꯋꯥꯏꯗ ꯆꯥꯏꯑꯦꯕ ꯑꯗꯨꯅꯤ ꯊꯤꯟꯒꯤ ꯆꯥꯛꯁꯦ ꯑꯗꯨꯏꯅꯦ
ꯑꯣ ꯑꯩꯗꯤ ꯏꯚꯤꯅꯤꯡꯗ ꯊꯕꯛ ꯆꯠꯇꯧ ꯂꯩꯕꯔꯥ ꯁꯤꯅꯤ
ꯎꯝ ꯌꯨꯝꯗ ꯂꯩꯕ꯭ꯔꯣ ꯅꯠꯇ꯭ꯔꯒ ꯀꯗꯥꯏꯗ
ꯌꯨꯝꯗ ꯂꯩ
ꯎꯝ
ꯂꯥꯏꯔꯤꯛ ꯇꯝꯃꯤꯕ
ꯎꯝ ꯀꯣꯂꯦꯖ ꯀꯥꯔꯤ
ꯑꯣ ꯀꯌꯥ ꯁꯦꯝ
ꯐꯥꯔꯁ ꯏꯌꯥꯔꯅꯦ
ꯍꯟꯗꯛ ꯅꯧꯅ ꯀꯥꯏꯔꯣ
ꯍꯣꯏ
ꯑꯣ ꯀꯩ ꯀꯣꯂꯦꯁ ꯇ
ꯑꯩꯈꯣꯏ ꯁ꯭ꯋꯥꯏꯒꯤ ꯈꯨꯟꯒ ꯅꯛꯅꯕ ꯀꯣꯂꯦꯖꯇꯀꯣ ꯀꯣꯔꯦꯁꯄꯣꯟꯗꯤꯡ ꯊꯝꯕꯅꯦꯗ ꯔꯤꯒꯨꯂꯔ ꯅꯠꯇꯦ
ꯑꯣ ꯀꯩ ꯀꯩ ꯀꯩ ꯀꯩ ꯀꯩꯗꯤ ꯀꯩ ꯁꯕꯖꯦꯛ ꯂꯧꯏꯅꯣ
ꯕꯣꯇꯥꯅꯤ
ꯑꯣ ꯐꯥꯏꯅꯦ
ꯎꯝ ꯀꯣꯏꯂꯦꯁ ꯀꯥꯕ ꯂꯣꯏꯔꯣꯏ ꯅꯣꯏꯗꯤ
ꯂꯣꯏꯗ꯭ꯔꯤꯌꯦ
ꯁꯤꯃꯤꯁꯇꯔ ꯀꯌꯥ
ꯑ ꯁꯦꯀꯦꯟ ꯌꯤꯔꯅꯦ ꯊꯥꯔ
ꯎꯝ
ꯇꯥꯕꯔꯣ
ꯍꯣꯏ ꯇꯥꯏ
ꯊꯥꯔꯠ ꯁꯦꯃꯤꯁꯇꯔ
ꯑꯠꯆꯥꯥ
ꯎꯝ ꯎ ꯎꯝ
ꯑ ꯀꯣꯔꯦꯁꯄꯣꯟꯗꯤꯡꯔ ꯅꯠꯇ꯭ꯔꯒ ꯔꯤꯒꯨꯂꯔ
ꯔꯤꯒꯨ
ꯃꯧ ꯍꯨ ꯉꯁꯤꯗꯤ ꯀꯣꯂꯦꯖ ꯆꯠꯇ꯭ꯔꯣ ꯑꯣ ꯀꯥꯡꯅꯦ ꯑꯣ
ꯉꯁꯤ ꯀꯥꯡ ꯁꯨꯇꯤ ꯊꯥꯔꯦ ꯍꯌꯦꯡꯗꯒꯤ ꯑꯃꯨꯛ ꯁꯝꯃꯔ ꯚꯦꯀꯦꯁꯟ ꯄꯤꯕ
ꯑꯦ
ꯑꯣ
ꯃꯗꯥꯎ ꯌꯥꯒꯔꯦ ꯐ꯭ꯔꯦꯁꯔ ꯀꯥꯡꯒꯨꯗꯣ ꯀꯥꯕ ꯍꯧꯕꯒ ꯑꯃꯨꯛ ꯁꯨꯇꯤ ꯑꯣꯏꯁꯟꯒ꯭ꯔꯦ
ꯎꯝ
ꯍꯟꯗꯛꯀꯤ ꯐ꯭ꯔꯦꯁꯔ ꯀꯥꯡꯒꯨꯗꯣ ꯗꯦꯠ ꯋꯥꯟꯗꯒꯤ ꯀꯥ ꯍꯧꯋꯦꯕ ꯑꯗꯨꯒ ꯑꯃꯨꯛ ꯗꯦꯠ ꯊ꯭ꯔꯤꯗꯒꯤ ꯑꯃꯨꯛ ꯑꯦꯝ ꯑꯦꯒ ꯀꯩꯅꯣꯒ ꯑꯩꯠ ꯁꯦꯃꯤꯁꯇꯔꯒꯒꯤ ꯑꯦꯛꯖꯥꯝ ꯂꯩꯕꯒꯤ ꯑꯃꯨꯛ
ꯄꯨꯡ ꯇꯨꯌꯦꯜꯞ ꯐꯥꯎ ꯈꯛꯇꯪ ꯀ꯭ꯂꯥꯁ ꯇꯧꯔꯒ ꯑꯗꯨꯝ ꯁꯨꯇꯤ ꯊꯥꯗꯣꯛꯑꯦ ꯑꯗꯒꯤꯗꯤ ꯑꯃꯨꯛ ꯑꯗꯨ ꯍꯦꯛ ꯂꯣꯏꯕ ꯑꯃꯨꯛ ꯁꯝꯃꯔ ꯚꯦꯟ ꯁꯤꯟ ꯇꯥꯈ꯭ꯔꯦ ꯃꯗꯥꯎ ꯌꯥꯈ꯭ꯔꯦ ꯃꯣꯏ
ꯏ
ꯁ ꯀꯨꯟ ꯀꯥꯕ ꯅꯨꯡꯉꯥꯏꯕ꯭ꯔꯣ
ꯍꯥꯥ
ꯀꯣꯂꯦꯖ ꯀꯥꯕ ꯅꯨꯡꯉꯥꯏꯕ꯭ꯔꯣ
ꯅꯨꯡꯉꯥꯏ ꯍꯥꯏꯗꯔ ꯅꯨꯡꯉꯥꯏꯇꯦꯗꯔꯥ ꯈꯪꯗꯦꯗ ꯑꯩꯈꯣꯏ ꯀꯣꯂꯦꯖ ꯁꯅꯣꯉꯌꯥꯝꯝꯁꯨ
ꯍꯦꯟ
ꯔꯤꯒꯨꯂꯔ ꯑꯣꯏꯅ ꯆꯠꯇ꯭ꯔꯁꯨ ꯌꯥꯗꯕ ꯑꯗꯒꯤꯗꯤ ꯑꯦꯛꯖꯥꯝꯗꯁꯨ ꯏꯁꯇ꯭ꯔꯤꯛ ꯌꯥꯝ ꯑꯣꯏꯕ
ꯑꯣ
ꯋꯥꯔ ꯅꯪꯗꯤ
ꯑꯩꯈꯣꯏꯔꯣ ꯑꯩꯈꯣꯏꯗꯤ ꯀꯣꯔꯦꯁꯄꯣꯟꯗꯤꯡ ꯁ꯭ꯀꯨꯜ ꯁꯨꯛꯆꯠ ꯆꯠ ꯇ ꯄꯔꯇꯤꯀꯗ ꯆꯥꯛꯀꯅꯤ ꯑꯦꯛꯖꯥꯝꯗ ꯆꯥꯛꯀꯅꯤ ꯂꯣꯔꯦ
ꯎꯝ ꯑꯩꯈꯣꯏꯒꯤꯗꯤ ꯅꯨꯡꯉꯥꯏꯔꯒꯅꯤꯀꯣ ꯑꯗꯨꯗꯤ ꯑꯇꯣꯞꯄ ꯊꯕꯛꯀꯨꯝꯕ ꯀꯩꯒꯨꯝꯕ ꯑꯃꯝ ꯇꯧꯔꯁꯨ ꯌꯥꯔꯅꯤ
ꯌꯥꯕꯅ
ꯑꯗꯨꯃꯥꯏꯅ ꯑꯦꯛꯖꯥꯝ ꯃꯇꯝꯗ ꯈ ꯆꯠꯖꯛꯑꯗꯤ
ꯑꯦꯛꯖꯥꯝꯁꯨ ꯂꯥꯛ ꯑ ꯃꯤ ꯈꯔ ꯂꯥꯛꯇꯕꯁꯨ ꯂꯩꯕꯅꯦ
ꯎꯝ
ꯑꯦꯛꯖꯥꯝ ꯂꯥꯛꯇꯕꯈꯩꯁꯨ ꯈꯔ ꯂꯩꯕꯅꯦꯕ ꯅꯦꯛꯑꯒꯀꯣ ꯃꯤꯗ ꯊꯥꯍꯟꯕ ꯈꯪꯗꯦꯗ
ꯍꯥꯏ ꯅꯣꯏꯒꯤ ꯅꯣꯏ ꯀꯣꯂꯦꯖꯇꯣ ꯑꯦꯝ ꯌꯨꯒꯤ ꯃꯈꯥꯗ ꯂꯣꯏꯕꯔꯝꯒꯅꯤ
ꯑꯦꯝ ꯌꯨꯒꯤ ꯃꯈꯥꯗ
ꯎꯝ ꯅꯠꯇ꯭ꯔꯥ
ꯑꯩꯈꯣꯏꯗꯤ ꯗꯤꯁꯇ꯭ꯔꯤꯛ ꯃꯥꯟꯅꯗ꯭ꯔꯦ
ꯀꯔꯤꯗꯁꯤ꯭ꯔꯤ
ꯆꯟꯗꯌꯦꯜ
ꯑꯗꯨ ꯑꯩꯅ ꯍꯥꯏꯁꯦ ꯑꯃ ꯑꯦꯝ ꯌꯨꯒꯤ ꯃꯈꯥꯗ ꯂꯩꯕ ꯀꯣꯂꯦꯖ ꯀꯩꯗꯣ ꯍꯟꯇꯛꯇꯒꯤ ꯁꯦꯟꯇꯔ ꯄꯤꯗꯦꯅ ꯈꯪꯕ꯭ꯔꯥ
ꯈꯪꯗꯦ
ꯈꯪꯗꯦꯅ
ꯎꯝ
ꯍꯟꯗꯛ ꯍꯟꯗꯛꯇꯒꯤ ꯁꯦꯟꯇꯔ ꯄꯤꯕꯅꯦꯕ ꯀꯩꯅꯣꯗꯩ ꯏꯃꯥꯟꯅꯕꯁꯤꯡꯈꯩꯗꯣ ꯑ ꯑ ꯑꯦꯝ ꯌꯨꯒꯤ ꯃꯈꯥꯗ ꯂꯩꯕ ꯀꯣꯂꯦꯖꯁꯤꯉꯩꯗꯣ ꯑꯗꯨꯅ ꯍꯥꯟꯅꯗꯤ ꯂꯥꯛꯇꯕꯗꯣ ꯃꯤꯅꯦꯐꯥꯎ ꯊꯥ ꯌꯥꯔꯃꯅꯦꯕ ꯍꯧꯖꯤꯛꯇꯤ ꯌꯥꯗ꯭ꯔꯕꯅꯦ
ꯑꯣ ꯑꯠꯆꯥ
ꯍ
ꯂꯨꯔꯦꯗ ꯑꯗꯨꯗꯤ꯫
ꯎꯝ ꯑꯗꯨꯗꯩ ꯑꯩꯈꯣꯏꯁꯨ ꯍꯥꯟꯅ ꯑꯃ ꯃꯍꯨꯠ ꯆꯠꯂꯝꯃꯦꯕ꯫ ꯑꯩꯈꯣꯏ ꯁ꯭ꯋꯥꯏꯒꯤ ꯑꯅꯛꯄ ꯀꯣꯂꯦꯖꯀꯤ
ꯍꯣꯏ
ꯑꯗꯣ ꯌꯥꯗ꯭ꯔꯕꯅꯤꯅ ꯆꯠꯇꯔꯦ
ꯅꯈꯣꯏ ꯀꯣꯂꯦꯖꯇꯤ ꯑꯦꯟ ꯁꯤ ꯁꯤꯒꯨꯝꯕ ꯀꯩꯅꯣ ꯇꯧꯗ꯭ꯔꯣ
ꯅꯨꯡꯗꯤ ꯅꯨꯡꯉꯥꯏꯕꯅꯦ ꯃꯍꯨꯠ ꯊꯥꯒꯔꯦ ꯑꯣꯖꯥꯒꯩꯅ ꯅꯣꯠꯁꯀ ꯄꯨꯂꯞ ꯄꯤꯔꯛꯑꯒ ꯍꯥꯟꯅ ꯑ ꯑꯦꯂꯦꯕꯦꯟ ꯇꯤꯜꯕ ꯇꯥ ꯀꯩꯅꯣ ꯑꯪ ꯁꯥꯢꯟꯁ ꯂꯧꯕꯔꯥ
ꯍꯣꯏ ꯁꯥꯏꯟꯁ ꯂꯧꯔꯝꯃꯦ
ꯅꯣꯏ ꯁꯤ ꯕꯦ ꯁꯤ ꯁꯤ ꯑꯣꯏꯕ꯭ꯔꯥ ꯃꯅꯤꯄꯨꯔ ꯀꯥꯎꯟꯁꯤꯜ ꯑꯣꯏꯕ꯭ꯔꯥ
ꯃꯅꯤꯄꯨꯔ ꯀꯥꯎꯟꯁꯤꯜ
ꯍꯥꯥ
ꯀꯥꯎꯟꯁꯤꯜ
ꯑꯥ
ꯅꯣꯏꯗꯤ
ꯑꯩꯈꯣꯏꯁꯨ ꯑꯩ ꯀꯥꯎꯟꯁꯤꯜꯗ ꯃꯅꯤꯄꯨꯔ ꯕꯣꯔꯠꯇ ꯑꯣꯏꯅ ꯇꯧꯔꯦꯗ ꯏꯁ ꯅꯨꯉꯥꯏꯕ꯭ꯔꯥ ꯁꯦꯟꯇꯔ ꯇꯥꯕ ꯅꯣꯏ ꯑꯗꯋꯥꯏꯗꯨꯗꯤ
ꯑꯔꯏꯗꯒꯤꯅꯣꯅꯦ ꯑꯁ
ꯌꯨ ꯌꯨꯅꯤꯌꯟ ꯑꯗꯩ ꯀꯩꯀꯥ ꯌꯧꯕ꯭ꯔꯥ ꯍꯥꯏꯁꯦ
ꯌꯥꯝ ꯏꯁꯇ꯭ꯔꯤꯛ ꯑꯣꯏꯌꯦ ꯑꯨꯄꯥꯏ ꯂꯩꯇꯦꯅꯪ ꯀꯃꯥꯏꯅ ꯇꯧꯅꯤ ꯂꯦꯡꯕ ꯐꯥꯎꯁꯨ ꯌꯗꯕꯅꯦ ꯈꯤꯇꯪ
ꯕꯣꯟ ꯌꯦꯡꯗ꯭ꯔꯣ
ꯌꯦꯡꯗꯦ ꯑꯩꯈꯣꯏ ꯄꯣꯔꯦ ꯌꯦꯡꯗ꯭ꯔꯦ
ꯀꯅꯅꯣ ꯅꯪꯅ
ꯍꯥꯏꯕ ꯌꯗꯦ ꯍꯥꯏꯔꯤꯗꯤ ꯌꯥꯗꯕꯅꯦ
ꯍꯥꯏꯔꯔꯣꯏ ꯍꯥꯏꯕꯅꯦ ꯍꯥꯏꯔꯗꯤꯅꯦ ꯑꯦ ꯅꯪꯁꯨ ꯄꯨꯈꯣꯔꯕꯣ
ꯋꯥꯏꯗꯨꯅꯦ ꯑꯩꯈꯣꯏꯒꯤ
ꯎꯝ ꯃꯅꯦ ꯃꯅꯦ
ꯃꯅꯕ꯭ꯔꯥ
ꯎꯝ
ꯑꯖꯤꯛ ꯀꯥꯟ ꯃꯣꯏ ꯑꯔꯖꯦꯟꯇꯤꯅ ꯇꯧꯋꯤꯗꯣ ꯃꯣꯏꯅ ꯍꯪꯕꯅꯦꯕꯀꯣ ꯅꯣꯏ ꯅꯣꯏ ꯄꯣꯔꯁꯨ ꯁꯞꯄꯣꯔꯠ ꯇꯧꯑꯣꯅ ꯀꯅꯔꯥ ꯑꯁꯤ ꯍꯧꯖꯤꯛ ꯁꯥꯟꯅꯒꯤꯗꯣ ꯍꯥꯏꯕꯅꯦꯕ ꯑꯗꯨꯏ ꯑꯩꯅ ꯑꯔꯖꯦꯟꯇꯤꯅꯥꯗ ꯑꯔꯖꯦꯟꯇꯤꯅꯥ ꯀꯥ ꯁꯥꯟꯅꯕ ꯑꯣꯄꯣꯅꯦꯟ ꯂꯣꯏꯅꯃꯛ ꯑꯩ ꯁꯞꯄꯣꯔꯠ ꯇꯧꯋꯦꯅ ꯍꯥꯏꯌꯦꯕꯀꯣ
ꯎꯝ ꯑꯁ ꯅꯍꯥꯟꯒꯩꯗꯤ ꯑꯥꯔꯖꯦꯟꯇꯤꯅꯒ ꯁꯥꯟꯅꯕ ꯑꯣꯄꯣꯅꯦꯟꯁꯤꯡꯉꯩꯗꯣ
ꯎꯝ
ꯑꯗꯨꯗ ꯁꯞꯄꯣꯔꯠ ꯇꯧꯕꯗ ꯑꯔꯖꯦꯟꯇꯤꯅꯥꯅ ꯑꯗꯨꯝ ꯀꯥꯏꯌꯦꯅ ꯑꯩ ꯉꯔꯥꯡꯗꯤ ꯑꯔꯖꯦꯟꯇꯤꯅꯥꯗ ꯁꯞꯄꯣꯔꯠ ꯇꯧꯕꯅꯦ ꯑꯗꯨꯁꯨ ꯑꯥꯔꯖꯦꯟꯇꯤꯅꯥꯅ ꯀꯒꯤ
ꯆꯠꯂꯣꯏ ꯅꯪ ꯅꯪ ꯅꯪ ꯑꯁꯦꯡꯕ ꯐꯦꯟ ꯅꯠꯇꯦ ꯅꯪ
ꯑꯁ ꯀꯔꯥꯏꯗꯒꯤ ꯍꯌꯦꯡꯗꯤ ꯐꯥꯏꯅꯦꯟꯗꯗꯤ ꯁ꯭ꯄꯦꯟꯗ ꯁꯞꯄꯣꯔꯠ ꯇꯧꯔꯅꯤ ꯍꯟꯇꯛ ꯁ꯭ꯄꯦꯟꯅ ꯂꯧꯗꯣꯏꯅꯦ ꯉꯔꯥꯡꯒꯤ ꯑꯍꯥꯟꯕꯗ ꯏꯪꯂꯟꯅ ꯅꯩꯔꯝꯃꯒ
ꯄꯣꯔꯦ
ꯃꯣꯏꯅ ꯒꯣꯟ ꯆꯟꯈꯤꯕꯗꯩ ꯀꯤꯗꯅ ꯃꯤꯅ ꯆꯟꯗꯅꯕꯅꯤꯅ ꯗꯤꯐꯦꯟꯁꯇꯥꯇ ꯁꯥꯟꯅꯕꯗꯨꯗ ꯃꯤꯅ ꯅꯩꯁꯟꯈꯔꯦ ꯑꯗꯩ ꯑꯔꯖꯦꯟꯇꯤꯅꯥ ꯀꯥꯡꯒꯨꯅ ꯍꯦꯔꯣꯒꯤꯗꯤ ꯂꯥꯁꯇ ꯍꯦꯔꯣꯒꯤꯗꯤ ꯂꯥꯁ ꯇꯅꯥ ꯇꯧ ꯂꯩꯔꯦ
ꯀꯗꯥꯏꯗꯩꯩ ꯑꯁꯦꯡꯕ
ꯁꯨꯗꯣ ꯔꯤꯇꯤꯌꯥꯔ ꯆꯠꯇ꯭ꯔꯕꯅꯦ ꯃꯥ ꯔꯤꯇꯤꯌꯔ ꯂꯧꯅꯦꯅ ꯇꯧꯔꯝꯕꯗꯣ ꯍꯟꯗꯛꯀꯤ ꯄꯣꯈꯤꯕꯗꯒꯤ
ꯎꯝ
ꯑꯗꯨ ꯂꯧꯗ꯭ꯔꯕꯅꯦ ꯃꯣꯏꯒꯤ ꯑꯅꯧꯕ ꯇꯤꯝ ꯀꯣꯁꯇꯨꯅ ꯂꯧꯒꯅꯨꯅ ꯂꯧꯈꯤꯗ꯭ꯔꯕꯅꯦ ꯃꯥ ꯉꯝꯃꯤꯉꯩ ꯌꯥꯎꯒꯅꯤ ꯍꯥꯏꯕꯅꯦ ꯇ꯭ꯋꯦꯟꯇꯤ ꯑꯩꯠꯇꯤ ꯌꯣ ꯀꯞꯇ ꯌꯥꯎꯕ ꯌꯥꯅꯔꯦ
ꯑꯔꯤꯦꯟꯇꯤꯅꯥꯅꯗꯤ ꯉꯝꯒꯗꯕꯗꯤ ꯃꯥꯜꯂꯦ ꯈꯪꯗꯦ
ꯝ ꯏꯁꯄꯦꯟꯅ ꯉꯝꯅꯤ ꯏꯁꯄꯦꯟꯅ
ꯅꯪ ꯀꯃꯥꯏꯅ ꯈꯪꯉꯤꯕ
ꯈꯪꯉꯤꯅꯦ ꯍꯟꯇꯛ ꯏꯁꯄꯦꯟꯅ ꯂꯧꯒꯅꯦꯅ ꯑꯩꯉꯣꯟꯗ ꯍꯥꯏꯔꯛꯑꯦ
ꯀꯅꯥꯅ
ꯏꯁꯄꯦꯟꯅ ꯂꯧꯒꯅꯤꯅ ꯑꯩꯉꯣꯟꯗ ꯍꯥꯏꯔꯛꯑ꫰ꯐꯤꯐꯥꯒꯤ ꯄ꯭ꯔꯁꯤꯗꯦꯟꯗꯨꯅ
ꯆꯠꯂꯣꯍꯦ ꯏꯃꯅ ꯃꯥꯥꯅ ꯄꯪꯍꯥꯏ ꯍꯥꯏꯔ ꯌꯥꯒꯗꯕ꯭ꯔꯥ
ꯅꯣꯏ ꯑꯗꯥꯏꯗꯗꯤ ꯀꯥꯡ ꯀꯣꯏꯅꯕꯒꯤ ꯊꯕꯛ ꯇꯧꯅꯗ꯭ꯔꯣ ꯍꯥꯥ
ꯍꯥꯥ
ꯅ ꯑꯗ꯭ꯋꯥꯏꯗꯗꯤ ꯀꯥꯡ ꯀꯣꯏꯗ꯭ꯔꯣ
ꯀꯣꯏꯗꯦ
ꯀꯩꯒꯤ
ꯑꯩꯈꯣꯏꯗꯤ ꯆꯥꯟꯗꯦꯜꯅꯦ
ꯀꯣꯏꯌꯨ ꯌꯥꯗ꯭ꯔꯣ ꯅꯣꯏꯅ ꯑꯣꯏꯅ
ꯀꯃꯥꯏꯅ
ꯑꯦ ꯊꯝꯕꯥꯅꯤ ꯍꯦꯛꯑꯒ ꯅꯣꯏꯒꯤ ꯅꯨꯡꯁꯤꯅꯕꯗ ꯄꯤꯌꯣ ꯑꯗꯒꯤꯗꯤ ꯈꯦꯠꯁꯤ ꯆꯥꯎꯆꯣ
ꯈꯦꯆ ꯈꯦꯆ꯭ꯔꯤꯁꯦ ꯀꯥꯡꯕ ꯃꯇꯝꯗ ꯈꯦ꯭ꯔꯤꯁꯦ ꯑꯃꯍꯛ ꯈꯛꯇ ꯆꯥꯏ ꯄꯨꯟꯁꯤꯗ ꯇꯜꯂꯦ ꯂꯩꯖꯗꯦ ꯑꯩꯈꯣꯏꯗꯤ ꯑꯉꯥꯡꯅꯦ
ꯎꯝ ꯑꯉꯥꯡꯂꯥ ꯅꯪ
ꯑꯉꯥꯡꯅꯦ
ꯆꯍꯤ ꯀꯌꯥ ꯁꯨꯔꯕꯤ ꯑꯉꯥꯡ
ꯍꯥꯏꯕ ꯌꯥꯗꯦ
ꯑꯣ ꯑ ꯅꯣꯏꯔꯣꯝꯗꯣ
ꯎꯝ
ꯑꯗꯒꯤ ꯏꯃꯥꯟꯅꯕꯤ
ꯑꯩꯈꯣꯏꯔꯣꯝꯗ
ꯑꯥ ꯑꯩꯈꯣꯏ ꯀꯣꯂꯦꯖ ꯇꯧꯃꯤꯟꯅꯕ ꯅꯣꯏ ꯂꯝꯂꯣꯝꯗꯩꯩ
ꯅꯤꯡꯁꯡꯉꯨ ꯈꯪꯒꯗꯧ ꯃꯥꯜꯂꯦ
ꯍꯥꯥ
ꯈꯪꯒꯗꯧ ꯃꯥꯜꯂꯦꯕ
ꯈꯪꯕꯗꯤ ꯈꯪꯅꯔꯣꯏꯗ ꯍꯥꯏꯗꯤ ꯄꯤꯛꯇꯕꯅꯤꯅ ꯅꯪꯒꯤꯗꯨꯁꯨ
ꯄꯤꯛꯏ ꯆꯥꯟꯗꯦꯜꯕꯨ
ꯑꯗꯨꯅꯦ ꯍꯥꯏꯖꯦ ꯄꯤꯛꯄ ꯅꯠꯇꯕꯅꯤ ꯂꯝ ꯆꯥꯎꯕꯅꯤꯅꯀꯣ
ꯀꯥꯎꯗꯦ ꯀꯔꯥꯏꯗꯅꯣ ꯑꯦ ꯈꯪꯅꯤ ꯈꯪꯅꯤ ꯑꯩ ꯑꯩ ꯌꯥꯝ ꯐꯥꯎꯕꯅꯦ
ꯎꯪ ꯈꯪꯒꯗ꯭ꯔꯅꯦ
ꯈꯪꯗꯦ ꯈꯪꯗꯧꯉꯥꯏ
ꯑꯁꯦꯡꯕꯒꯤ
ꯑꯁꯦꯡꯕꯒꯤꯅꯦ
ꯈꯪꯖꯨ ꯈꯪꯉꯣꯏꯗꯕꯗ ꯂꯥꯁꯇ ꯅꯣꯏ ꯆꯦ ꯑꯣꯏ ꯂꯩꯔꯝꯃꯕ ꯑꯗꯨꯗꯤ ꯀꯃꯥꯏꯅ ꯇꯧꯕ
ꯑꯩꯈꯣꯏ ꯆꯦꯍꯣꯏ ꯑꯣꯏꯔꯝꯃꯗꯤ ꯑꯣꯏꯔꯝꯃꯗꯤ ꯑꯣꯏꯔꯦ ꯀꯩꯗꯧꯔꯒꯦ ꯅꯪ ꯀꯣꯏꯅꯕ꯭ꯔꯣ ꯅꯪ ꯀꯣꯏꯅꯔꯤꯔꯣ
ꯅꯣ ꯅꯣ ꯅꯣ ꯀꯣꯏꯅꯗꯦꯗ ꯏꯃꯥꯟꯅꯕꯤꯅꯦ ꯑꯩ ꯀꯣꯂꯦꯖ ꯇꯧꯃꯤꯟꯅꯕꯀꯣ
ꯀꯩꯅꯣ ꯇꯧ